ꯇ
ꯍꯜꯂꯣ
ꯁꯛꯁꯔꯕꯨꯣ
ꯎꯝ ꯆꯥꯛ ꯆꯥꯈ꯭ꯔꯦ
ꯀ ꯁꯔꯥꯕ
ꯎꯝ ꯑꯩꯈꯣꯏꯗꯨ ꯑꯣꯛꯁꯥ ꯆꯥꯏꯁꯤ
ꯑꯩ ꯍꯥꯎꯕꯅꯤꯅ
ꯍꯣꯏ
ꯅꯪ ꯊꯣꯡꯕ꯭ꯔꯣ
ꯑꯩꯅ ꯊꯣꯡꯗꯦ ꯏꯃꯥꯅ ꯊꯣꯡꯉꯦ
ꯎꯝ ꯏꯃꯥꯟ ꯊꯣꯡꯕ ꯍꯥꯎꯕ꯭ꯔꯥ
ꯎꯝ ꯍꯦ ꯑꯩ ꯊꯣꯡ ꯑꯣꯛꯁꯥꯗꯤ ꯄꯥꯛ ꯊꯣꯡꯕ ꯍꯇꯦ
ꯀꯔꯤꯒꯤꯅꯣꯅꯦ ꯆꯤꯡꯗ ꯂꯩꯔꯒ ꯑꯣꯛꯁꯥ ꯊꯣꯡꯕ ꯍꯩꯇꯦ ꯑꯗꯨ
ꯄꯥꯛꯁꯨ ꯆꯥꯗ꯭ꯔꯕ ꯑꯣꯁꯥꯗꯤ ꯄꯥꯛ ꯄꯥꯝꯗꯦꯗ
ꯄꯥꯝꯇꯌꯥ ꯀꯔꯤ ꯀꯔꯤ ꯌꯦꯟꯁꯥꯡꯅꯣ ꯅꯪ ꯄꯥꯃꯦ ꯆꯥꯔꯤꯁꯤꯅ ꯎꯝ
ꯎꯝ ꯌꯦꯟ ꯕꯣꯌꯂꯔꯗꯨ
ꯌꯦ ꯐꯕꯂꯞ ꯄꯥꯝꯃꯦ
ꯍꯣꯏ
ꯍ
ꯍꯧꯥꯎꯗ꯭ꯔꯣ
ꯍꯥꯎꯋꯤꯗ ꯑꯗꯨꯁꯨ ꯑꯩꯈꯣꯏꯁꯨ ꯑꯣꯛꯁꯥꯅ ꯍꯦꯟꯅ ꯄꯥꯝꯃꯤ ꯀꯦꯅ
ꯎ ꯃꯨꯁꯥꯗꯤ ꯇꯥꯕ ꯉꯝꯗꯦ
ꯑꯣ
ꯁꯥꯇ꯭ꯔꯒꯣ ꯆꯥꯛꯄ
ꯆꯥꯦ ꯑꯗꯨꯁꯨ ꯁꯥꯥꯗꯤ ꯆꯥꯕ ꯉꯝꯗꯦ
ꯎꯝ
ꯕ꯭ꯔꯣꯏꯂꯔꯗꯤ ꯌꯥꯝꯅꯁꯨ ꯆꯥꯕ ꯉꯝꯃꯦ
ꯎꯝ ꯀꯩꯗꯧꯔꯝꯃꯤꯅꯣ
ꯑꯩꯈꯣꯏꯗꯣ ꯐꯨꯠꯕꯣꯜ ꯌꯦꯡꯅ ꯈ ꯂꯩꯦ
ꯑꯩꯒꯤ ꯇ꯭ꯨꯏꯁꯟ ꯍꯜꯂꯛꯄꯗ ꯉꯥꯏꯔꯤ
ꯎꯝ ꯊꯦꯡꯉꯦ ꯌꯥꯝ ꯀꯨꯏꯕ ꯃꯥꯜꯂꯦ
ꯎ ꯑꯉꯥꯡ ꯑꯅꯤꯔꯛ ꯇꯧꯕ ꯑꯗꯒꯤ ꯑꯩ ꯁꯁꯨꯝ ꯆꯥꯛ ꯆꯥꯔꯒꯁꯨ ꯂꯥꯛꯄꯀꯣ ꯏꯃꯥꯟꯅꯕꯗ ꯏꯃꯥꯟꯅꯕꯒꯤꯗ ꯑꯩꯗ ꯊꯣꯡꯉꯒ ꯆꯥꯕ ꯇꯥꯟꯕꯒꯤ ꯄꯨꯡꯕꯨꯗꯤ ꯇꯔꯦꯠ ꯑꯗꯨꯋꯥꯏꯗ ꯂꯣꯏꯕꯅꯤꯗ
ꯎꯝ ꯆꯥ ꯆꯕ ꯂꯣꯏꯈ꯭ꯔꯦ
ꯎꯝ ꯁꯥꯛ ꯁꯔ ꯂꯑ ꯁꯤ ꯣꯜ ꯀꯥ ꯂꯩꯀꯦ
ꯎꯝ ꯉꯁꯤ ꯀꯅꯣ ꯂꯩꯕ꯭ꯔꯣ ꯊꯥꯔꯇꯤꯗꯗꯤ ꯅꯣꯔꯋꯦꯒꯛ ꯀꯅꯥꯔ ꯍꯥꯏꯕꯅꯦ ꯅꯣꯔꯋꯦ ꯉꯥꯛꯇ ꯈꯪꯉꯦ
ꯑ
ꯅꯥꯏꯟ ꯅꯥꯏꯟ ꯊꯥꯔꯇꯤꯒꯤ ꯉꯥꯏꯕ ꯑꯗꯨ ꯈꯪꯗ ꯌꯦꯡꯕ ꯉꯝꯒꯦꯔꯥ ꯑꯩ ꯇꯨꯝꯅꯤꯡ ꯍ꯭ꯔꯦꯡ ꯉꯁꯤꯗꯤ ꯌꯥꯝꯅ
ꯚꯔ ꯌꯦꯅ
ꯍꯥꯥ ꯅꯪꯅ ꯉꯥꯡꯕꯗ ꯆꯠꯄꯒꯨꯝ ꯇꯧꯋꯦ
ꯇꯥꯔꯔꯕ
ꯎꯝ ꯇꯥꯛꯈ꯭ꯔꯦ
ꯌꯥꯝ ꯋꯥꯔꯗꯤ ꯌꯦꯡꯉꯨꯅꯨ ꯇꯨꯝꯃꯒ ꯂꯩꯊꯣꯛꯑꯣ ꯍꯥꯏꯕꯅꯤ
ꯌꯦꯡꯁꯨ ꯌꯦꯡꯅꯤꯡꯕ ꯇꯨꯝꯁꯨ ꯇꯨꯝꯅꯤꯡꯕ
ꯗꯤ ꯂꯨꯔꯤꯅꯦ ꯀ
ꯕꯣꯜꯁꯦ ꯍꯥꯟꯅꯗꯤ ꯌꯦꯡꯗꯦ ꯑꯗꯣ ꯍꯟꯗꯛꯇꯤ ꯌꯥꯝ ꯌꯦꯡꯉꯦ
ꯑꯣ
ꯉꯔꯥꯡ ꯌꯦꯡꯕꯗꯨ ꯅꯨꯡꯉꯥꯏꯈ꯭ꯔꯕ
ꯎꯝ ꯉꯁꯥꯏ ꯑꯉꯥꯡ ꯇꯨꯏꯁꯟ ꯇꯧꯕ꯭ꯔꯥ
ꯎꯝ ꯉꯁꯤ ꯇꯧꯋꯦ ꯑꯗꯨꯁꯨ ꯉꯁꯤꯗꯤ ꯀꯨꯏꯗꯦ
ꯎꯝ ꯑꯉꯥꯡ ꯀꯌꯥꯝ ꯐꯨꯔꯕ ꯉꯁꯤꯗꯤ
ꯉꯁꯤꯗꯤ ꯑꯩꯅ ꯊꯨꯕꯗꯣ ꯂꯥꯛꯇꯕ
ꯑꯣ
ꯉꯁꯤꯗꯤ ꯅꯨꯡꯉꯥꯏꯕ ꯉꯥꯛꯇ ꯑꯣꯏꯕ
ꯎꯝ
ꯑꯗꯨꯒꯤ ꯉꯟꯇꯥꯅ ꯊꯥꯈ꯭ꯔꯕ
ꯎ ꯋꯥꯈ꯭ꯔꯦ ꯇꯁꯤ ꯑꯃꯨꯛꯁꯨ ꯁꯦꯝꯗ꯭ꯔꯤ
ꯎꯝ ꯅꯪ ꯅꯪꯗꯤ ꯄꯨꯡ ꯀꯌꯥꯒꯨꯝꯕꯗ ꯇꯨꯝꯕ꯭ꯔꯣ
ꯑꯩ ꯄꯨꯡ ꯕꯥꯔꯣꯒꯤ ꯃꯃꯥꯡ ꯇꯨꯝꯃꯦ ꯑꯌꯨꯛꯇꯣ ꯇꯨꯏꯁꯟ ꯆꯠꯄꯅꯤꯅ ꯊꯦꯡꯂ ꯇꯨꯝꯕ ꯅꯨꯡꯉꯥꯏꯇꯦ ꯑꯗꯨꯅꯀꯣ
ꯅꯪ ꯑꯌꯨꯛꯇ ꯄꯨꯡ ꯃꯉꯥ ꯃꯉꯥ ꯇꯨꯏꯁꯟ ꯆꯠꯄ ꯅꯠꯇ꯭ꯔꯣ
ꯄꯨꯡ ꯇꯔꯨꯛ ꯃꯈꯥꯏꯗ
ꯎꯝ ꯑꯗꯨ ꯅꯪ ꯄꯨꯡ ꯇꯔꯥꯒꯨꯝꯕꯗ ꯇꯨꯝꯗꯦ
ꯃꯇꯨꯡꯨꯡꯗꯤ ꯑꯩꯁꯨ ꯁꯣꯝꯅꯥꯀꯟꯗ ꯊꯕꯛ ꯑꯩ ꯄꯤ ꯑꯩꯆ ꯗꯤꯒꯤ ꯊꯕꯛ ꯈꯔ ꯁꯤꯟꯕꯀꯣ ꯂꯥꯏꯒꯤ ꯄꯥꯕꯒꯦ
ꯑꯗꯨꯅ ꯉꯝꯃꯦ ꯍꯧꯒꯠꯄꯗ
ꯁꯨꯝ ꯍꯩꯅꯈꯤꯕꯒꯤꯀꯣ ꯎꯝ ꯑꯦꯂꯥꯝꯁꯦ ꯊꯝꯃꯦ ꯏꯝ ꯊꯝꯗ꯭ꯔꯒꯗꯤ ꯍꯦꯛꯇ ꯀꯩꯅꯣ ꯇꯧꯗꯣꯏꯅꯦꯕ ꯇꯥꯗꯕ ꯌꯥꯎꯔꯦ ꯇꯨꯏꯁꯟ ꯊ ꯍꯤꯡꯗꯣꯏꯅꯦꯕꯀꯣ
ꯑꯕꯁ ꯑꯗꯨꯅꯦꯅ ꯉꯝꯃꯤ ꯌꯥꯝꯅ
ꯎ ꯎ ꯅꯨꯡꯉꯥꯏꯌꯦ ꯁꯨꯝ ꯂꯥꯏꯔꯤꯛ ꯇꯝ ꯇꯝꯅ ꯄꯩꯁꯥ ꯇꯥꯍꯟꯕꯁꯤꯁꯨ ꯀꯣ ꯌꯨꯝꯁꯨ ꯍꯥꯏꯕ ꯇꯝꯗꯤ
ꯑꯗꯨꯗꯣ ꯅꯣꯏꯗꯤ ꯑꯗꯨꯝ ꯇꯧꯔꯛꯈ꯭ꯔ ꯇꯧꯕꯅꯤꯅ ꯑꯗꯨꯝ ꯍꯦꯕꯤꯠ ꯑꯣꯏꯔꯅꯤ
ꯑꯣ ꯍ ꯑꯗꯨ ꯑꯗꯨ ꯀꯗꯤ ꯀꯁ ꯍ ꯑꯨꯝ ꯃꯔꯤ ꯁꯣꯏꯔꯦꯗ ꯑꯩꯅ ꯑꯗꯨꯃꯥꯏꯅ ꯍꯣꯇꯔ ꯇꯧꯔ ꯂꯁꯤ
ꯍꯣꯏ ꯑꯗꯨ ꯍꯦꯕꯤꯠ ꯑꯣꯏꯈ꯭ꯔꯅꯦꯕ
ꯎꯝ ꯑꯗꯒꯤ ꯇꯨꯋꯏꯁꯟ ꯇꯧꯗꯕ ꯍꯩꯅꯗꯦ ꯄꯩꯁꯥ ꯊꯣꯛꯇꯕꯁꯦ ꯁꯥꯏꯗꯧꯅ ꯍꯩꯅꯗꯕ ꯍꯥꯏꯇꯥꯔꯦꯀꯣ
ꯎꯝ
ꯆꯟꯅꯒꯤ ꯄꯤꯔꯛꯀꯣ ꯄꯩꯁꯥꯗꯨꯗꯤ ꯆꯥꯕ ꯀꯣꯟꯅꯗꯦꯕꯀꯣ ꯑꯥꯎꯒ ꯃꯝ ꯆꯕꯒꯤ
ꯍꯣꯏ ꯅꯪꯅ ꯇꯥꯔꯗꯤ ꯅꯨꯡꯉꯥꯏꯅ ꯆꯥꯕ ꯌꯥꯈ꯭ꯔꯦꯅ
ꯅꯣꯡ ꯆꯨꯕ꯭ꯔꯥ
ꯇꯨꯡ ꯁꯨꯗꯤꯑ ꯅꯣꯏꯗ ꯅꯣꯡ ꯁꯨꯕ꯭ꯔꯣ
ꯑꯥ ꯈꯔ ꯈꯔ ꯆꯨꯑꯦ
ꯑ ꯆꯂꯥꯟ ꯀꯩꯅꯣ ꯅꯅꯤ ꯎꯝ
ꯅꯧꯁ ꯅꯄ ꯅꯨꯡꯉꯥꯏꯅ
ꯑꯥ
ꯅꯣꯡꯣꯡꯗꯨ
ꯎ ꯌꯥꯝ ꯁꯅꯔꯂꯗ ꯅꯥꯕꯁꯨ ꯅꯨꯡꯉꯥꯏꯇꯕꯅꯤ
ꯍꯣꯏ
ꯑꯗꯨꯗ ꯅꯣꯏ
ꯀꯔꯤꯦ ꯇꯥꯕ꯭ꯔꯥ
ꯑꯥ
ꯀꯔꯤꯣ ꯍꯥꯏꯕꯅꯣ ꯍꯜꯂꯣ
ꯅꯠꯇꯦ ꯅꯣꯡ ꯁꯕꯗꯣ ꯅꯨꯡꯉꯥꯏꯌꯦ ꯍꯥꯏꯕ
ꯑꯣ ꯑ
ꯅꯪ ꯂꯥꯏꯔꯤꯛ ꯌꯥꯝ ꯄꯥꯕ꯭ꯔꯥ
ꯌꯥꯝꯗꯤ ꯄꯥꯗꯦꯗ ꯈꯔ ꯈꯔ ꯁꯣꯏꯗꯅꯕ ꯁꯨꯝ ꯄꯥꯕꯗ
ꯃꯣꯍ
ꯑꯗꯨꯅꯪ ꯄꯤ ꯑꯩꯆ ꯗꯤ ꯇꯝꯂꯗꯤ ꯌꯥꯝ ꯄꯥꯝꯅꯤꯅ
ꯄꯨꯡ ꯃꯔꯤ ꯃꯉꯥ ꯄꯨꯡ ꯃꯉꯥꯃꯨꯛꯀꯤ ꯆꯪꯗꯦꯀꯣ
ꯎꯝ ꯅꯪꯗꯤ ꯑꯗꯨꯝ ꯇꯝꯒꯦꯔꯥ ꯂꯥꯏꯔꯤꯛ ꯃꯈꯥ
ꯑꯗ ꯑꯦ
ꯎꯝ
ꯃꯄꯥꯟꯗ ꯆꯠꯄꯁꯨ ꯆꯟꯗꯣꯏꯒꯤ ꯑꯣꯖꯥ ꯑꯣꯏꯅ ꯑꯣꯏꯒꯦꯅ ꯇꯧꯕꯅꯤꯗ ꯊꯕꯛꯁꯨ ꯅꯨꯡꯉꯥꯏꯕ ꯄꯩꯁꯥꯁꯨ ꯆꯥꯎꯕꯀꯣ
ꯎ
ꯋꯦꯗꯔ ꯅꯨꯡꯉꯥꯏꯕ ꯅꯨꯃꯤꯠ ꯑꯝꯗ ꯀꯣꯏꯔꯛꯀꯦ ꯅꯣꯏꯔꯣꯝꯗ
ꯎꯝ ꯍꯣꯏ ꯀꯣꯏꯔꯛꯑꯣ ꯎꯝ ꯇꯥꯏ
ꯍꯣꯏ
ꯑꯣꯄꯥꯏꯗꯦ
ꯑꯗꯨꯗꯤ ꯉꯁꯤ ꯌꯥꯗꯕꯒꯤꯅꯦ
ꯒꯤꯇꯕꯨꯅꯤꯗ ꯎ
ꯎꯝ ꯑꯩꯗꯤ ꯑꯩꯉꯣꯟꯗꯒ ꯁꯥꯎꯈ꯭ꯔꯕꯅ ꯈꯜꯂꯨꯁꯤꯅꯦ
ꯎꯝ ꯁꯥꯎ ꯉꯥꯏ ꯃꯔꯝꯁꯨ ꯂꯩꯇ꯭ꯔꯕ
ꯍꯣꯏ ꯑꯗꯨꯅꯦ ꯀꯔꯤꯝꯇ ꯍꯥꯏꯖꯣ ꯍꯥꯏꯗꯅ ꯃꯥ ꯐꯣꯟ ꯄꯦꯞꯦ ꯁꯋꯥꯣꯏꯗ ꯈ ꯂꯩꯦ ꯆꯦ ꯑ ꯁꯥꯀ꯭ꯔꯦ ꯁꯥꯈ꯭ꯔꯦ ꯍꯣꯔꯦꯟ ꯇꯨꯃꯝꯗꯏ ꯍꯥꯏꯦ ꯌꯔꯖꯗ꯭ꯔꯗꯤ ꯌꯥꯔꯔ
ꯅꯪ ꯑꯗꯨꯝ ꯐꯣꯟ ꯇꯧꯕꯗꯨ ꯅꯪ ꯅꯨꯄꯤ ꯀꯣꯏꯗ꯭ꯔꯣ ꯑꯥ
ꯀꯣꯏꯔꯝꯃꯤ ꯇꯣꯛꯅꯈ꯭ꯔꯦ ꯀꯨꯏꯗ꯭ꯔꯤꯁ ꯊꯥ ꯑꯍꯨꯝ ꯐꯔ
ꯆꯍꯤ ꯀꯌꯥ ꯀꯣꯏꯕ
ꯆꯍꯤꯁ ꯑꯅꯤꯃꯨꯛꯇ ꯀꯣꯏꯅꯔꯝꯕꯅꯤ ꯈꯠꯅꯕꯒꯤꯀꯣ
ꯑ ꯑꯗꯨꯗꯤ ꯌꯥꯝꯃꯤꯅ ꯀꯔꯤꯒꯤꯗꯧꯅꯣ ꯅꯪꯅ ꯂꯥꯟꯕ꯭ꯔꯣ ꯃꯥꯅ ꯂꯥꯟꯕ꯭ꯔꯣ
ꯂꯥꯟꯕꯁꯦ ꯑꯝꯇ ꯂꯥꯟꯅꯗꯦꯗ ꯍꯥꯏꯗꯤ ꯆꯍꯤꯗꯣ ꯑꯩꯒ ꯃꯥꯟꯅꯩꯌꯦꯕꯀꯣ
ꯑꯥ
ꯑꯩꯒꯤ ꯃꯔꯝꯛꯇ ꯑꯩꯉꯣꯟꯗ ꯈꯔ ꯍꯂꯦꯕꯀꯣ
ꯑꯥ ꯃꯥꯅꯍꯟꯕ
ꯑꯥ ꯑꯗꯨꯒꯤ ꯁꯨꯝ ꯈꯔ ꯈꯠꯅꯕꯗꯣ ꯃꯥꯁꯨ ꯈꯨꯝꯕ ꯂꯦꯞꯇꯕ ꯑꯩꯁꯨ ꯈꯨꯝꯕ ꯂꯦꯞꯇꯕ ꯑꯗꯩ ꯏꯕꯥꯅꯤ ꯁꯨꯝ ꯁꯥꯎꯅꯕ ꯈꯣꯠꯅꯕꯗꯣ ꯃꯥꯁꯨ ꯅꯨꯡꯉꯥꯏꯇꯦ ꯑꯩꯁꯨ ꯅꯨꯡꯉꯥꯏꯇꯦ ꯑꯗꯨꯏ ꯆꯔꯣ ꯎ ꯃꯅ ꯐꯔꯦꯅ ꯂꯥꯟꯕꯒꯤꯗꯤ ꯂꯥꯟꯕ ꯅꯠꯇꯦꯗ ꯑꯝꯇ
ꯑꯗꯨ ꯅꯪ ꯆꯍꯤ ꯑꯅꯤ ꯀꯣꯏꯅꯔꯒ ꯅꯪ ꯊꯦꯝꯗꯦ
ꯊꯦꯝꯃꯦ ꯐꯅꯦꯛ ꯑꯗꯨꯝ ꯇꯣꯏꯅ ꯈꯟꯅꯔꯛꯄꯀꯣ ꯍꯥꯏꯗꯤ ꯃꯔꯝꯗꯤ ꯂꯩꯇꯕ ꯁꯨꯝ ꯀꯩꯅꯣꯝ ꯍꯥꯏꯅꯕꯩꯁꯨ ꯃꯥꯒꯤ ꯈꯤꯇꯪ ꯇꯧꯅꯕꯩꯁꯨ ꯇꯨꯃꯤꯟꯅ ꯂꯩꯊꯣꯛꯅꯗꯕ ꯃꯥꯁꯨ ꯃꯤꯟ ꯀꯟꯕ ꯑꯩꯁꯨ ꯑꯗꯨꯝ ꯈꯔ ꯉꯥꯡꯒꯟꯕꯒꯤꯀꯣ ꯌꯥꯝꯅ ꯅꯨꯡꯉꯥꯏꯇꯦ ꯍꯥꯏꯕ ꯑꯩꯅ ꯉꯥꯡꯕꯗꯣ ꯑꯩꯅ ꯍꯥꯏꯅꯩ ꯅꯪꯅ ꯅꯆꯤꯟꯗꯣ ꯈꯨꯝꯃꯛꯇ꯭ꯔꯒꯗꯤ ꯑꯩꯅ ꯉꯥꯡꯉꯣꯏ ꯍꯥꯏꯕ ꯑꯗꯨꯒꯤ ꯏꯨꯛ ꯁꯨꯝꯗ ꯑꯩ ꯑꯗꯨꯒꯤ ꯑꯩꯁꯦ ꯁꯣꯝ ꯅꯥꯀꯟ ꯊꯕꯛ ꯏꯪꯈꯥꯡ ꯀꯩꯀꯩ ꯆꯠꯊꯣꯛ ꯆꯠꯁꯤꯟ ꯇꯧꯕꯗ ꯃꯇꯝꯗꯣ ꯐꯖꯅ ꯋꯥꯔꯤ ꯁꯥꯟꯅꯕꯁꯨ ꯐꯪꯗꯕ ꯃꯥꯒ ꯀꯣ
ꯎꯝ
ꯅꯨꯡꯉꯥꯏ ꯊꯣꯛꯅꯔꯁꯦ
ꯑꯗꯣ ꯃꯥꯗꯤ ꯇꯧꯔꯛꯇꯦ
ꯇꯅ ꯐꯔꯦ ꯑꯩꯁꯨ ꯇꯧꯗ꯭ꯔꯦ ꯃꯥꯁꯨ ꯇꯧꯗ꯭ꯔꯦ ꯅꯝꯕꯔ ꯀꯩ ꯀꯛꯊꯠꯅꯈ꯭ꯔꯦ ꯕ꯭ꯂꯣꯛꯀꯩ ꯊꯦꯡꯅꯔꯒ
ꯑꯗꯨ ꯁꯤ ꯅꯣꯏꯅꯤꯗꯤ ꯌꯥꯝ ꯑꯟꯗꯔꯁꯇꯦꯟꯗꯤꯡ ꯍꯥꯏꯅꯩꯌꯦ ꯌꯥꯝ ꯚꯥꯞ ꯇꯥꯅꯩꯌꯦ
ꯎꯝ ꯈ ꯁꯨꯝ ꯑꯉꯥꯡ ꯍꯥꯏꯅ ꯉ ꯃꯆꯥꯁꯨ ꯅꯠꯇꯕꯅꯤꯅꯀꯣ ꯃꯥꯁꯨ ꯑꯗꯨꯝꯗꯤ ꯃꯦꯁꯤꯌꯣꯔ ꯑꯣꯏꯕꯩꯀꯣꯇ ꯑꯃꯨꯛ ꯍꯟꯖꯤꯟꯅꯔꯒ ꯑꯃꯨꯛ ꯈꯟꯅꯔꯛꯀꯅꯦ
ꯍꯣꯏ
ꯑꯩ ꯌꯨꯝ ꯀꯩ ꯄꯥꯟꯕ ꯌꯥꯔ ꯃꯇꯝꯗ ꯑꯃꯨꯛ ꯀꯣꯏꯅꯕꯗꯗꯤ ꯑꯥ ꯑꯗꯨ ꯑꯗꯨꯋꯥꯏꯗ ꯑꯃꯨꯛ ꯄꯣꯛꯅꯕꯗꯨꯗꯤ ꯇꯟꯕꯩꯀꯣ ꯉꯜꯂꯤ ꯀꯥꯟꯗꯅ ꯐꯔꯦꯅ
ꯅ ꯅꯪꯗꯤ